ꯍꯜꯂꯣ ꯇꯥꯕ꯭ꯔꯣ
ꯇꯥꯏ ꯑꯩꯗꯤ
ꯇꯥꯏꯌꯦ ꯎꯝ ꯀꯩꯗꯧꯔꯤꯒꯦ
ꯑꯩꯁꯦ ꯆꯥꯛꯆꯥ ꯊꯣꯛꯣꯛꯑꯣꯦ ꯑꯗꯒꯤ ꯑꯉꯥꯡ ꯑꯩ ꯀꯩꯅꯣ ꯇꯧꯔꯦ ꯑꯉꯥꯡ ꯃꯆꯥꯗꯨꯅ ꯇꯨꯝꯍꯜꯂꯦ ꯑꯗꯨꯒ ꯑꯉꯥꯡ ꯅꯤꯡꯅꯨꯡꯊꯤꯕꯤꯤꯗꯣ ꯍꯜꯂꯛꯄ ꯏꯆꯥ ꯏꯁꯤꯡ ꯀꯔꯤ ꯀꯔꯥ ꯄꯤꯖ ꯈꯣꯠꯆ ꯇꯧꯔꯝꯕꯒꯤ ꯂꯩꯔꯝꯃꯤꯕ
ꯀꯩ ꯀꯩ ꯀꯩ ꯉꯪ ꯆꯥꯒꯦ
ꯌꯣꯂꯦ ꯅꯣꯏ ꯀꯗꯤ
ꯀꯩ ꯀꯩꯔꯣꯂꯤꯕ
ꯀꯩꯅꯣ ꯄꯨꯃꯤꯟꯅꯩꯌꯦ ꯀꯩꯅꯣꯗꯣ ꯈꯪ ꯀꯩ ꯀ ꯂꯅꯥ ꯀꯥꯎ ꯀꯥꯅꯦ
ꯑꯍ
ꯀꯩ ꯃꯅꯥꯅꯣꯅꯦ ꯏꯔꯣꯝꯕꯗꯨꯕꯨ
ꯀꯩꯅꯣ ꯀꯨꯏꯗꯣꯏꯅꯦ ꯑꯩꯁꯨ ꯄꯥꯎ ꯐꯥꯎꯅꯗꯕ ꯑꯩꯁꯨ ꯁꯣꯝꯗ ꯊꯕꯛ ꯈꯔ ꯆꯠꯊꯣꯛꯎꯕꯗꯒꯤ ꯆꯠꯊꯣꯛ ꯆꯠꯁꯤꯟ ꯇꯧꯕꯒ ꯑꯩꯒꯤ ꯄꯩꯈꯥ ꯊꯥꯕꯒ ꯀꯣꯠꯄꯒ ꯀꯩꯅꯣ ꯇꯧꯔꯦ
ꯎꯝ
ꯑꯗꯨꯗꯨꯅ ꯀꯃꯥꯏ ꯀꯃꯥꯏ ꯇꯧꯔꯤꯒꯦꯅꯦ ꯍꯪ ꯍꯖꯦ ꯍꯟꯗꯛꯇꯤ ꯅꯣꯏꯁꯨ ꯑꯉꯥꯡ ꯅꯨꯨꯕꯤ ꯑꯉꯥꯡ ꯅꯨꯨꯕꯤ ꯑꯅꯥ ꯑꯌꯦꯛ ꯀꯩꯀꯥ ꯃꯌꯥꯝ ꯌꯥꯎꯋꯦ ꯍꯥꯏꯕꯗ ꯀꯃꯥꯏ ꯀꯃꯥꯏꯅ ꯇꯧꯈꯒꯦ ꯑꯉꯥꯡ ꯑꯉꯥꯡ ꯑꯅꯤꯗꯨꯒꯤ ꯃꯁꯥ ꯃꯎ ꯈꯔꯒ ꯐꯅꯔꯕ ꯀꯃꯥꯏꯅ ꯇꯧꯔꯒꯦ
ꯑꯣꯁꯥꯕꯨꯗꯤ ꯐꯥꯔꯛꯑꯦ
ꯑꯝ
ꯄ꯭ꯊꯤꯕꯤꯗ ꯉꯁꯥꯏꯗꯣ ꯑ ꯀꯧꯣꯗ ꯄꯨꯂꯤꯁ ꯂꯨꯏ ꯔꯤꯝꯁꯇ ꯔꯤꯝꯁꯇ ꯄꯨꯔꯒ ꯃꯥꯒꯤ ꯀꯩꯅꯣꯗꯣ ꯃꯥꯒꯤ ꯈꯔ ꯑꯉꯥꯡꯅꯤꯅ ꯈꯔ ꯃꯥꯒꯤ ꯈꯔ ꯉꯥꯡꯅ ꯁꯅꯩ ꯐꯠꯇꯕ ꯂꯝ ꯈꯔ ꯍꯦꯟꯕꯗꯣ ꯑꯗꯨꯒꯤ ꯑꯃꯨꯛꯇꯪ ꯃꯥꯒꯤ ꯁꯥꯏꯀꯦꯛꯇꯤꯁꯀꯤꯗꯤ ꯐꯝꯃꯤꯅ ꯆꯂꯒ ꯇꯧꯔꯒ ꯃꯣꯏ ꯀꯥꯎꯟꯁꯤꯂꯤꯡ ꯄꯤꯕ ꯍꯥꯏꯕ꯭ꯔꯥ ꯀꯩꯅꯣ ꯃꯣꯏꯒꯤ ꯑꯗꯨꯗꯨꯅ ꯇꯧꯔꯒ ꯋꯥꯔꯤ ꯋꯥꯇꯥꯏꯒ ꯁꯥꯗꯅ ꯈꯣꯠꯇꯅ ꯇꯧ ꯍꯦ ꯍꯦꯛ ꯆꯠꯂꯤꯌꯦ ꯃꯁꯥꯗ
ꯑꯥ
ꯠꯇꯕ ꯑꯅꯤ ꯈꯒꯔꯄꯗꯤꯅꯦꯗꯔ ꯑꯦꯦ ꯑꯗꯨꯅꯤ ꯇꯧꯕꯤꯖꯩ
ꯀꯥꯎꯟꯁꯤꯂꯤꯡ ꯃꯥ ꯀꯩ ꯀꯥꯎꯟꯁꯤꯂꯤꯡꯅ ꯃꯥꯒꯤ ꯃꯥꯒꯤ ꯈꯔ ꯏꯝꯄ꯭ꯔꯨꯞ ꯑꯣꯏꯔꯛꯄ꯭ꯔꯣ ꯀꯃꯥꯏꯅ ꯇꯧꯒꯦ
ꯈꯔ ꯑꯣꯏꯔꯛꯑꯦ ꯈꯔ ꯑꯣꯏꯔꯛꯑꯦ ꯑꯗꯣ ꯃꯣꯏꯅ ꯈꯔ ꯈꯔ ꯈ ꯍꯥꯏꯇꯥꯔꯦ ꯑꯉꯥꯡꯁꯤꯡ ꯑꯩꯈꯣꯏꯒꯤ ꯐꯨꯕ ꯆꯩꯕ ꯈꯣꯠꯄꯁꯦ ꯇꯧꯅꯨ ꯈꯣꯠꯅꯨ ꯑꯗꯨꯃꯥꯏꯅ ꯍꯥꯏꯕꯀꯣ ꯑꯉꯥꯡꯗꯀꯣ ꯑꯗꯩ ꯌꯥ
ꯑ
ꯅꯤꯡꯉꯤꯅꯦꯅ ꯍꯦꯛ ꯃꯉꯣꯟꯗ ꯊꯤꯅ ꯆꯩꯕ ꯑꯗꯒꯤꯗꯤ ꯑꯗꯒꯤ ꯃꯤꯒꯤ ꯃꯆꯥꯒ ꯀꯝꯄꯤꯌꯔ ꯇꯧꯔꯒ ꯉꯥꯡꯕ ꯌꯥꯔꯤꯉꯩ ꯑꯁꯤ ꯉꯥꯡꯕꯤꯒꯅꯨ ꯄꯤꯒꯅꯨ ꯍꯔꯦ ꯍꯥꯏꯔꯤꯕꯅꯦ ꯑꯗꯨꯒ ꯃꯣꯏꯒꯤ ꯆꯍꯤꯗꯤ ꯌꯥꯔꯤꯉ ꯁꯨꯃꯥꯏꯅ ꯃꯣꯏꯁꯦ ꯍꯧꯖꯤꯛꯇꯤ ꯃꯇꯧ ꯇꯝꯕꯅꯦ ꯍꯥꯏꯌꯦꯕ ꯃꯣꯏꯒꯤ ꯃꯇꯝꯁꯦ ꯃꯃꯥ ꯃꯄꯥꯒꯤ ꯃꯇꯧꯁꯦ ꯄꯦꯔꯦꯟꯁ ꯇꯧꯁꯦ ꯃꯣꯏꯅ ꯑꯗꯨꯛꯀꯤ ꯃꯇꯤꯛ ꯇꯝꯗꯣꯏꯅꯦ ꯍꯥꯏꯌꯦꯕꯀꯣ ꯑꯐꯕ ꯉꯥꯡꯉꯤ ꯑꯐꯕꯅꯤ ꯑꯐꯕ ꯉꯥꯡꯉꯤ ꯑꯐꯕ ꯇꯝꯗꯣꯏꯅꯤ ꯐꯠꯇꯕꯁꯨ ꯇꯧꯔꯦ ꯐꯠꯇꯕ ꯇꯧꯗꯣꯏꯅꯤ ꯇꯣꯏꯅꯤ ꯃꯆꯤꯟ ꯊꯤꯕ ꯉꯥꯡꯉꯤ ꯃꯆꯤꯟ ꯊꯤ ꯊꯤꯕꯅꯦ ꯑꯗꯨꯝ ꯇꯝꯗꯣꯏꯁꯦ ꯁ꯭ꯀꯨꯜꯒꯨꯝꯕꯅꯤ ꯍꯥꯏꯔꯤꯕꯅꯤ ꯃꯣꯏ ꯑꯗꯨꯅ ꯐ ꯁꯨ ꯌꯥꯝꯅ ꯒ꯭ꯌꯥꯟ ꯇꯥꯕ ꯃꯊꯧ ꯇꯥꯏ ꯈꯣꯠꯂꯤ ꯀꯥꯏꯅ ꯃꯥꯥꯏꯔꯒ ꯌꯥꯝ ꯐꯖꯅ ꯀꯥꯎꯟꯁꯂꯤꯡ ꯇꯧꯔꯛꯑꯦꯕ ꯑꯩꯈꯣꯏꯁꯨ ꯌꯥꯎꯅ ꯑꯩꯁꯨ ꯌꯥꯎꯅ ꯇꯧꯔꯛꯑꯦꯕ ꯃꯥꯅ
ꯑꯥ
ꯐꯖ ꯐꯖꯅ ꯌꯥꯝ ꯍꯥꯏꯔꯤꯌꯦ ꯑꯗꯒꯤꯗꯤ ꯃꯥꯅ ꯍꯥꯏꯕꯗ ꯑꯗꯨꯕꯨ ꯑꯩꯈꯣꯏꯒꯤ ꯑꯉꯥꯡꯁꯦ ꯌꯥꯔꯤꯉꯩ ꯀꯩ ꯍꯥꯏꯇꯥꯔꯦ ꯃꯥ ꯀꯩꯅꯣ ꯇꯧꯕ ꯅꯨꯡꯉꯥꯏꯇꯦꯅ ꯑꯩꯈꯣꯏꯒꯤ ꯃꯥꯅ ꯍꯦꯛ ꯇꯧꯕ ꯌꯥꯕ ꯄꯣꯠꯇꯁꯨ ꯈꯣꯡ ꯎꯛꯇ ꯆꯥꯏꯈꯥꯏꯔ ꯊꯝꯕꯁꯨ ꯑꯩꯈꯣꯏꯅ ꯍꯦ ꯁꯥꯎꯔꯒ ꯇꯣꯛ ꯇꯣꯛꯑꯦ ꯂꯣꯏꯁꯟꯕꯁꯦ ꯑꯗꯨꯝ ꯇꯧꯒꯅꯣ ꯍꯥꯏꯕꯅ ꯌꯥꯔꯤꯉꯩꯗꯤ ꯑꯗꯨꯒꯨꯝꯕ ꯃꯥꯅ ꯇꯧꯕ ꯉꯝꯕ ꯊꯕꯛꯇꯨꯗꯤ ꯍꯥꯏꯕꯗ ꯈꯣꯡꯎꯞ ꯑꯃ ꯐꯖꯅ ꯂꯣꯏꯁꯤꯟꯕ ꯐꯤꯔꯣꯜ ꯑꯃ ꯐꯤꯌꯥꯡꯀꯣꯛꯇ ꯌꯥꯟꯁꯤꯟꯕ ꯑꯗꯨꯗꯤ ꯃꯥꯅ ꯍꯩꯕ ꯄꯣꯠꯅꯤꯗꯅ ꯑꯗꯨꯗꯤ ꯃꯥꯅ ꯑꯗꯨꯝ ꯌꯥꯔꯤꯉꯩ ꯃꯥꯏ ꯃꯊꯧꯗꯨꯗꯤ ꯑꯗꯨꯗꯤ ꯃꯥꯅ ꯑꯗꯨꯝ
ꯅꯈꯣꯏꯅ ꯑꯩꯈꯣꯏꯅ ꯀꯩꯅꯣ ꯇꯧꯁꯟꯕ ꯇꯧꯕꯅꯣ ꯍꯥꯏꯕ
ꯑꯉꯥꯡ ꯇꯧꯁꯟꯒꯅꯨ ꯍꯥꯏꯕ
ꯎꯝ ꯍꯥꯏꯗꯤ ꯃꯥ ꯃꯁꯥꯅ ꯑꯗꯨꯝ ꯇꯧꯍꯜꯂꯨꯁꯤꯅꯤꯅꯦ
ꯇꯧꯍꯜꯂꯨ ꯃꯥꯅ ꯉꯝꯕ ꯍꯥꯏꯕꯗꯤ ꯃꯥꯅ ꯃꯥꯅ ꯉꯝꯃꯣꯏꯗꯕ ꯅꯠꯇꯕ ꯃꯥꯅ ꯉꯝꯒꯗꯕ ꯊꯕꯛ ꯍꯥꯏ ꯇꯔꯦꯅꯦ ꯆ ꯍꯥꯏꯕꯗ ꯐꯤꯔꯣꯟ꯭ꯔꯦ ꯁꯦꯁꯟ ꯠꯇꯣ ꯃꯥ ꯑꯗꯨꯝ ꯉꯝꯖꯩꯗꯅ ꯑꯗꯨ ꯑꯗꯒꯤꯗꯤ ꯑꯗꯒꯤ ꯐꯤꯔꯨꯞꯞ ꯐꯤꯔꯣꯟꯗꯁꯨ ꯃꯥꯅ ꯀꯩ ꯀꯩ ꯆꯦꯈꯥꯏꯔ ꯇꯣꯈꯥꯏꯔꯒ ꯃꯥꯅ ꯂꯥꯏꯔꯤꯠ ꯄꯥꯐꯝꯒꯤ ꯀꯣꯤꯛꯨꯁꯨ ꯃꯥꯅ ꯆꯤꯊꯤꯔ ꯆꯥꯏ ꯆꯦꯒꯨꯞꯔ ꯆꯦꯥꯏꯣꯏꯦ ꯑꯗꯨ ꯆꯈꯥꯏꯕꯅꯤ ꯍꯥꯏꯕꯅꯦ ꯁꯨꯝꯕꯩ ꯂꯥꯏꯅꯥꯁꯦ ꯂꯣꯏꯁꯟ ꯈꯝꯖꯤꯟꯕ ꯌꯥꯝꯅꯩ ꯠꯇꯕ ꯀꯤ ꯂꯥꯏꯅꯥꯅꯤ ꯍꯥꯏꯕ ꯁꯤ ꯃꯉꯨꯟꯅ ꯅꯥꯔꯤꯁꯤꯦ
ꯑꯣ ꯑꯗꯨ ꯐꯔꯛꯀꯅꯤ ꯍꯥꯏꯕ꯭ꯔꯣ
ꯀꯛꯀꯅꯤ ꯇꯞ ꯇꯞꯅ ꯐꯔꯛꯀꯅꯤ ꯍꯥꯏꯁꯤꯗꯤ ꯁꯤ ꯍꯥꯏꯌꯦꯕ ꯂꯥꯏꯅꯥꯁꯦ ꯂꯥꯏꯅꯥꯁꯤꯦ ꯃꯃꯤꯁꯦ
ꯑꯥ ꯑꯩꯅ ꯑꯗꯨ ꯑꯗꯨꯅ ꯃꯤꯡꯖꯦ
ꯑꯥ ꯀꯩꯅꯣꯝ ꯍꯥꯏ ꯑꯗꯨ ꯍꯥꯏ ꯀꯩꯅꯣꯝ ꯍꯥꯏ ꯑꯗꯨꯅꯤꯃ ꯍꯥꯏꯁꯦ ꯑꯗꯣ ꯄꯨꯛꯅꯤꯡ ꯆꯪꯗꯕ ꯍꯥꯏꯇꯥꯔꯦꯅꯦ ꯃꯥꯒꯤ ꯋꯥꯈꯜꯁꯦ ꯑꯗꯣ ꯆꯥꯕ ꯃ ꯑꯩꯀꯤ ꯁꯤ ꯌꯥꯝꯡ ꯃꯌꯥꯝꯗꯒꯤ ꯃꯥꯅ ꯗꯤꯒ꯭ꯔꯤ ꯍꯦꯟꯅ ꯋꯥꯡꯈꯤꯕꯒꯤꯅꯦ ꯍꯥꯏꯕ ꯑꯥꯏ ꯀ꯭ꯌꯨꯁꯦ
ꯃꯥꯗ ꯑꯣ
ꯑꯥꯏ ꯀ꯭ꯌꯨꯁꯦ ꯋꯥꯡꯃꯟꯈꯤꯗꯅ ꯋꯥꯡꯃꯟꯈꯤꯗꯅ ꯃꯣꯏꯁꯦ ꯄꯔꯥꯁꯦ ꯐꯥꯕꯁꯨ ꯊꯨꯅꯤ ꯑꯗꯣ ꯀꯥꯎꯕꯁꯨ ꯊꯨꯅꯤ ꯍꯥꯏꯕ ꯄ ꯁꯇ ꯄꯤꯕ ꯉꯝꯗꯕ ꯍꯥꯏꯇꯥꯔꯦ ꯄꯨꯛꯅꯤꯡ ꯆꯪꯕꯗꯣ ꯑꯗꯨꯅꯤ ꯍꯥꯏꯕ ꯑꯗꯨꯅ ꯐꯔꯛꯀꯅꯤ ꯐꯔꯛꯄ ꯍꯥꯏꯁꯦ ꯑꯗꯨ ꯇꯞꯅ ꯇꯞꯅ ꯇꯞꯅ ꯇꯞꯅ ꯑꯗꯨꯃꯛ ꯑꯩꯈꯣꯏꯅ ꯃꯥꯒꯤ ꯀꯩꯅꯣꯁꯦ ꯕꯤꯍꯦꯕꯤꯌꯔꯁꯦ ꯁꯨꯝ ꯁꯦꯝꯗꯣꯛꯄ ꯍꯥꯏꯇꯥꯔꯦꯅꯦ ꯑꯁꯤ ꯊꯤꯕ ꯑꯣꯏꯔꯁꯨ ꯑꯃ ꯑꯣꯏꯔꯁꯨ ꯑꯃ ꯑꯣꯏꯔꯁꯨ ꯁꯤꯅ ꯌꯥꯗꯦ ꯁꯤꯅ ꯇꯧꯏꯤ ꯑꯗꯒꯤꯗꯤ ꯑꯄꯥꯗꯖꯅ ꯍꯥꯏꯁꯤꯅꯨꯝꯥꯗꯛꯁꯨ ꯅꯪꯅ
ꯎꯝ
ꯅꯪ ꯉ ꯁꯤꯃ ꯇꯧꯔꯒꯗꯤ
ꯑꯥ
ꯅꯪꯅ ꯂꯝ ꯌꯦꯦꯟꯕ ꯊꯕꯛ ꯑꯃ ꯑꯐꯕ ꯊꯕꯛ ꯑꯃ ꯇꯧꯔꯒꯗꯤ ꯍꯞꯇꯥꯁꯤ ꯃꯅꯨꯡꯗ ꯅꯪꯅ ꯂꯝ ꯍꯦꯟꯕ ꯑꯃꯝ ꯃꯣꯛꯄ ꯊꯕꯛꯁꯦ ꯍꯥꯏꯕꯁꯦ ꯒꯨꯗ ꯒꯔ ꯑꯣꯏ ꯇꯥꯔꯒꯗꯤ ꯑꯐꯕ ꯊꯕꯛ ꯉꯥꯛꯇ ꯇꯧꯔꯒꯗꯤ ꯑꯩꯅ ꯅꯪꯒꯤ ꯁꯤꯒꯤ ꯄ꯭ꯔꯥꯏꯖꯁꯦ ꯄꯤꯕ ꯀꯥꯏꯅ ꯍꯥꯏꯔꯒ ꯑꯗꯩ ꯊꯦꯝꯕꯒꯨꯝꯕ ꯑꯗꯒꯤꯗꯤ ꯇꯧꯗ꯭ꯔꯒꯅ ꯑꯗꯒꯤꯗꯤ ꯑꯗꯨꯒꯤ ꯃꯔꯛꯇꯨꯗ ꯂꯥꯂꯛꯑꯒꯅ ꯏꯁꯇꯥꯔꯁꯦ ꯅꯞꯇꯣꯏꯅꯦꯕ ꯑꯐ ꯑꯐꯞ ꯇꯧꯔꯛꯄꯁꯤꯗ ꯇꯥꯔꯤꯛꯁꯤꯗ ꯏꯁ ꯁꯨꯝ ꯅꯞꯇꯅꯤ ꯎꯄꯗ ꯏꯁꯇꯥꯁꯦ ꯑꯗꯒꯤꯗꯤ ꯃꯥꯅ ꯍꯦꯟꯕ ꯑꯣꯏꯔꯒ ꯅꯥꯄꯤꯕ ꯏꯁꯇꯥꯗꯨꯒꯤ ꯑꯗꯨꯒꯤ ꯃꯔꯛꯇꯣ ꯑꯃꯨꯛ ꯍꯦꯜꯂꯛꯑꯒꯅ ꯏꯁꯇꯥꯁꯦ ꯑꯃꯨꯛ ꯂꯧꯊꯣꯛꯇꯣꯏꯅꯦꯕ ꯑꯗꯨꯃꯥꯏꯅ ꯇꯧꯔ ꯇꯧꯔꯒ ꯃꯥꯁꯤꯦ ꯊꯥꯒꯠ ꯄꯨꯈꯠ ꯠꯇꯅ ꯈꯔ ꯏꯍꯗꯦ ꯑꯗꯨꯒꯤ ꯍꯁꯇꯥꯔ ꯍꯦꯛ ꯅꯥ ꯄꯤꯉꯩ ꯃꯄꯨꯡ ꯐꯥꯔꯤꯉꯩ ꯄꯤꯕꯁꯨ ꯅꯠꯇꯕ ꯑꯃꯨꯃꯨꯛ ꯃꯒꯨꯟ ꯍꯔꯥꯎꯕ ꯑꯣꯏꯅ ꯔꯤꯋꯥꯔꯠꯁꯦ ꯄꯤꯕ ꯍꯥꯏꯇꯥꯔꯦꯅꯦ ꯑꯃꯥꯏꯅꯥꯏꯅ ꯇꯧꯨꯕꯅ ꯍꯥꯏꯔꯤꯕ ꯀꯣꯛꯁꯦ
ꯑꯥ ꯃꯥꯏꯗꯤ ꯃꯣꯕꯥꯏꯜꯒꯤ ꯑꯦꯗꯤꯛꯇꯤ ꯌꯥꯎꯋꯦ ꯍꯥꯏꯕ꯭ꯔꯣ
ꯏꯁ ꯐꯨꯜꯅꯤ ꯀꯩꯅꯣ ꯍꯥꯏꯔꯛꯏꯅꯤ ꯃꯣꯕꯥꯏꯜꯗꯤꯛꯁꯨ ꯌꯥꯔꯤꯃꯤꯅꯤ ꯀꯩꯅꯣ ꯕꯥꯏꯜ ꯑꯦꯗꯤꯛꯁꯟꯁꯨ ꯂꯣꯏ ꯌꯥꯎꯔꯦ ꯍꯥꯏꯅꯤ
ꯃ ꯀ ꯆꯦ
ꯑꯗꯨ
ꯑ
ꯑꯣꯕꯥ ꯁ ꯌꯥꯥꯎ ꯌꯥꯏ
ꯍꯤꯗꯥꯛ ꯍꯤꯗꯥꯛ ꯆꯥꯗ꯭ꯔꯁꯨ ꯑꯗꯨꯝ ꯃꯥꯏ ꯀꯥꯎꯟꯁꯤꯂꯤꯡ ꯇꯧꯔꯒ ꯑꯗꯨꯃꯥꯏꯅ ꯁꯦꯝꯗꯣꯛꯑꯒ ꯑꯗꯨꯝ ꯐꯔꯛꯀꯅꯤ ꯍꯥꯏꯕ꯭ꯔꯣ
ꯍꯤꯗꯥꯛꯇꯨ ꯍꯤꯗꯥꯛꯇꯨꯗꯤ ꯕ꯭ꯔꯦꯟꯒꯤ ꯑ ꯑꯃꯇ ꯅꯠꯇꯤꯌꯦ ꯍꯤꯗꯥꯛꯇꯨꯗꯤ ꯃꯥꯒꯤ ꯂꯥꯏꯅꯥꯒꯤ ꯍꯤꯗꯥꯛꯝꯇꯗꯤ ꯃꯥꯗꯤ ꯑꯗꯨꯗꯤ ꯚꯤꯇꯥꯃꯤꯟꯗꯨꯗꯤ ꯃꯁꯥ ꯐꯅꯕ ꯃꯁꯥ ꯐꯒꯠꯅꯕ ꯆꯥꯅꯤꯡ ꯟꯕ ꯐꯥꯎꯅꯕ ꯑꯗꯨꯒ ꯁꯨꯝ ꯕ꯭ꯔꯦꯟꯁꯦ ꯈꯔ ꯀꯩ ꯍꯥꯏꯇꯥꯔꯦ ꯈꯔ ꯐꯅꯕ ꯑꯗꯨꯒꯕꯗ ꯈꯛꯇꯅꯦꯕ ꯇ ꯂꯩꯥꯏꯅ ꯍꯥꯏꯒ ꯑꯩꯅ ꯃꯉꯣꯟꯗ ꯊꯥꯕ ꯅꯠꯇꯦꯕ ꯑꯉꯥꯡꯒꯤꯗꯤ
ꯑꯥ
ꯑꯗꯨꯅꯤꯗ ꯍꯤꯗꯥꯛꯇꯣ
ꯃꯥꯗꯤ ꯗꯣꯛꯇꯔꯅ ꯑꯗꯨ ꯉꯥꯡꯕꯗꯠ ꯀꯔꯤ ꯈꯨꯝꯗꯦ
ꯈꯨꯝꯗꯦ ꯀꯔꯤ ꯈꯨꯝꯗꯦ ꯀꯔꯤ ꯀꯔꯤꯝ ꯈꯨꯝꯗꯦ ꯍꯇꯥꯜꯂꯦ ꯑꯗꯒꯤ ꯃꯥ ꯑꯃꯨꯛ ꯆꯪꯉꯒ ꯃꯥ ꯑꯃꯨꯛ ꯍꯉ ꯑꯩꯈꯣꯏꯒꯤ ꯃꯨꯛ ꯊꯥꯗꯣꯛꯏ ꯑꯩꯈꯣꯏꯨ ꯑꯩꯈꯣꯏ ꯑꯃꯨꯛ ꯍꯪꯤ ꯇꯧꯗꯅꯅꯕ
ꯑꯗꯨ ꯅꯣꯏ ꯅꯣꯏ ꯑꯅꯤꯒꯤ ꯃꯃꯥ ꯅꯣꯏ ꯑꯅꯤ ꯐꯝꯍꯜꯂꯒ ꯅꯣꯏ ꯑꯅꯤꯃꯛꯇꯗꯤ ꯋꯥꯋꯥꯡ ꯄꯥꯡꯒꯦ ꯇꯧꯗ꯭ꯔꯥ
ꯎ ꯇꯧꯗꯦ ꯇꯧꯗꯦ ꯑꯗꯨꯗꯤ ꯇꯧꯗꯦ
ꯇꯣꯉꯥꯟ ꯇꯣꯉꯥꯟꯅ
ꯑ ꯇꯣꯉꯥꯟ ꯇꯣꯉꯥꯟ ꯑꯗꯒꯤꯗꯤ ꯑꯃꯨꯛ ꯅꯣꯏꯗꯥ ꯁꯣꯏꯏꯕꯥꯏꯅ ꯇꯝꯨꯛ ꯊꯣꯛꯍꯟꯈ꯭ꯔꯒꯅꯣꯏꯗꯥꯥꯛꯁꯨꯨꯕꯥꯥꯏꯅꯗ ꯑꯃꯨꯛ ꯍꯪꯉꯦ ꯈꯥꯟꯅꯕ꯭ꯔꯥ ꯈꯣꯠꯅꯕ꯭ꯔꯥ ꯑꯗꯨ ꯇꯧꯕ꯭ꯔꯥ ꯇꯧꯏ ꯏꯃꯨꯡꯗ ꯅꯨꯡꯉꯥꯏꯗꯕ ꯀꯔꯤ ꯂꯩ ꯈꯣꯠꯂꯤꯅ ꯍꯥꯏꯕ ꯑꯗ ꯁꯨꯃꯥꯏ ꯁꯨꯃꯥꯏꯅ ꯁꯧꯅꯕ ꯈꯣꯠꯅꯕ ꯑꯗꯨ ꯇꯧꯕ ꯑꯗ ꯋꯥꯔꯤꯗꯣ ꯁꯨꯝ ꯋꯥꯔꯤꯗꯣ ꯂꯤꯌꯦꯕꯀꯣ ꯀꯣ
ꯎꯝ
ꯑꯗ ꯂꯤꯕꯁꯤꯗ ꯁꯨꯃꯥꯏꯅ ꯍꯥꯏꯌꯦ ꯑꯩꯅ ꯋꯥꯔꯤꯗꯨ ꯂꯤꯕ ꯑꯩꯒꯤ ꯅꯨꯡꯉꯥꯏꯇꯦ ꯑꯗꯨꯕꯨ ꯍꯥꯏꯗꯤ ꯑꯩꯁꯦ ꯁꯨꯃꯥꯏꯅ ꯍꯥꯏꯕ ꯃꯦꯗꯥꯝ ꯁꯨꯃꯥꯏꯅ ꯍꯥꯏꯅꯤ ꯕꯦꯃꯥꯗꯨꯅ ꯍꯥꯏ ꯃꯦꯗꯥꯝ ꯀꯧꯗ꯭ꯔꯦꯗ ꯕꯦꯃꯥ ꯑꯩꯁꯦ ꯁꯨꯃꯥꯏꯅ ꯇꯧꯕꯅꯦ ꯑꯩꯁꯦ ꯌꯥꯝꯅꯅꯦ ꯑꯩꯁꯦ ꯌꯥꯝ ꯁꯥꯎꯒꯜꯂꯤ ꯍꯥꯏꯕ ꯑꯩꯅ ꯈ꯭ꯋꯥꯏ ꯃꯔꯨ ꯑꯣꯏꯅ ꯑꯩꯅ ꯍꯥꯏꯕꯀꯣ ꯑꯩꯁꯦ ꯌꯥꯝ ꯁꯥꯎꯒꯠꯜꯂꯤ ꯏꯦꯝꯃ ꯑꯩꯁꯦ ꯑꯗꯣ ꯍꯟꯊꯕꯁꯨ ꯊꯨꯏ ꯍꯥꯏꯕ ꯑꯩꯅ ꯈꯪꯕ꯭ꯔꯥ ꯑꯗꯣ ꯑꯩꯅ ꯁꯥꯎꯅꯤꯡꯉꯩ ꯃꯇꯥꯡꯗꯨꯗꯗꯤ ꯑꯩꯁꯦ ꯄꯣꯠꯁꯦ ꯄꯣꯠ ꯁ ꯏꯆꯥꯅꯤ ꯃꯤꯆꯥꯅꯤ ꯏꯅꯥꯎꯅꯤ ꯏꯃꯥꯅꯤ ꯏꯄꯥꯅꯤ ꯈꯪꯍ ꯠꯇꯕ ꯑꯩꯈꯣꯏꯒꯤ ꯑꯩꯈꯣꯏꯒꯤ ꯑꯩ ꯊꯨꯝꯇꯛ ꯅꯤꯡꯕ ꯍꯥꯠꯇꯣꯛꯅꯤꯡꯕ ꯑꯩ ꯄꯣꯄ ꯄꯣꯞꯄ ꯇꯧꯅꯤꯡꯕ ꯑꯗꯤ ꯋꯥ ꯑꯣꯏꯔꯒꯁꯨ ꯊꯥꯡꯅꯒ ꯀꯛꯅꯤꯡꯕ ꯑꯗꯨꯃꯥꯏꯅ ꯇꯧꯋ ꯈꯣꯠꯂꯤ ꯋꯥꯔꯤꯗꯣ ꯑꯗꯨꯃꯥꯏꯅ ꯍꯥꯏꯕꯀꯣ ꯑꯩꯅ ꯣ ꯑ ꯑ ꯋꯥꯔꯤꯁꯦ ꯐꯖꯅ ꯇꯥꯔꯦ ꯃꯥꯅ ꯏꯆꯦ ꯑꯗꯣ ꯁꯥꯎꯕꯗ ꯃꯌꯥꯝꯒꯤ ꯍꯧꯅꯕꯤꯅꯤ ꯁꯥꯎꯕ ꯍꯥꯏꯕꯁꯤ ꯂꯣꯏ ꯁꯥꯎꯕꯅꯤ ꯁꯥꯎꯕꯁꯤꯗ ꯁꯥꯎꯕꯗꯨꯅ ꯃꯔꯝ ꯑꯣꯏꯔꯒ ꯊꯂꯛꯏꯕ ꯄꯣꯠꯇꯨꯅꯤ ꯀꯩꯅꯣ ꯍꯥꯏꯁꯦ ꯍꯥꯏꯔꯤꯁꯦ ꯋꯥ ꯃꯥ ꯍꯥꯏꯁꯤꯀꯣ
ꯎꯝ ꯅꯪꯒꯤꯗꯤ ꯅꯪꯒꯤꯗꯤ ꯍꯤꯗꯥꯛ ꯆꯥꯎ ꯈꯣꯠꯂꯣ ꯍꯥꯏꯔꯛꯄ꯭ꯔꯣ
ꯍꯥꯏꯔꯛꯇ꯭ꯔꯤꯕ ꯑꯩ ꯀꯥꯎꯟꯁꯤꯂꯤꯡꯅꯦꯕ ꯆꯠꯇꯣꯏꯁꯦ ꯑꯩꯁꯨ ꯃꯥꯒ ꯑꯗꯨꯝ ꯆꯠꯃꯤꯟꯅꯗꯣꯏꯅꯦꯕ ꯃꯥ ꯆꯠꯄꯗꯨ ꯑꯗꯨꯝ ꯌꯥꯎꯗꯣꯏꯅꯦꯕ ꯑꯩꯗꯤ ꯑꯗꯨꯝ ꯂꯥꯛꯑꯣ ꯍꯥꯏꯕ ꯑꯥ
ꯑꯥ
ꯉꯥꯡꯕꯗꯤ ꯅꯠꯇꯕꯅꯤꯅ ꯑꯩꯗꯤ ꯀꯩꯁꯨ ꯉꯥꯎꯕ ꯈꯣꯠꯄ ꯍꯥꯏꯕꯃꯛꯇꯤ ꯅꯠꯇꯦꯗꯅ ꯑꯗꯨꯗ ꯀꯥꯎꯟꯁꯤꯂꯤꯡꯒꯤ ꯋꯥꯔꯤ ꯅꯠꯇꯦ ꯑꯗꯨꯝ ꯂꯥꯏꯌꯦꯡꯗꯣꯏꯅꯦꯕ ꯄꯣꯠꯁꯦ ꯑꯗ ꯃꯥꯅ ꯈꯔ ꯀꯩꯅꯣ ꯈꯔ ꯇꯥꯛꯂꯛꯏꯕꯀꯣ ꯇ꯭ꯔꯤꯛꯁ ꯈꯔ ꯇꯥꯛꯂꯛꯏꯕ ꯌꯥꯝꯅ ꯁꯥꯎꯕ ꯇꯥꯔꯒꯗꯤ ꯁꯤꯁꯤ ꯇꯧꯕ ꯁꯤꯁꯤ ꯇꯧꯕ ꯁꯤꯁꯤ ꯇꯧꯕꯅ ꯋꯥꯠ ꯗ ꯏꯁꯤꯡ ꯊꯛꯄ ꯈꯣꯠꯄ ꯄꯛ ꯀꯩꯒꯤꯅꯤ ꯈꯔ ꯍꯥꯏꯔꯛꯏꯌꯦ ꯑꯗꯣ ꯑꯗꯨꯃꯥꯏꯅ ꯇꯧꯔ ꯈꯔ ꯇꯥꯛꯂꯤꯑ ꯑꯗꯨꯅꯤ ꯑꯁ ꯑ
ꯑ ꯑꯗꯥꯕꯆꯧꯒꯤꯗꯤ ꯀꯩꯝ ꯍꯥꯏꯔꯛꯇꯕ꯭ꯔꯣ
ꯗ ꯑꯆꯧꯒꯤꯗꯤ ꯃꯥꯗꯤ ꯇꯨꯃꯤꯟ ꯂꯩꯔꯅꯤꯅ ꯍꯥꯏꯗ꯭ꯔꯦꯗ ꯑꯩꯅꯤ ꯑꯩꯣꯏ ꯃꯅ ꯃꯥꯒꯤ ꯍꯥꯏꯒꯦꯔꯥ ꯍꯥꯏꯔꯣꯏꯔꯥ ꯑꯩꯅ ꯁꯥꯎ ꯑꯩꯅ ꯁꯥꯎꯗꯗꯤ ꯌꯥꯔꯦꯗꯅ ꯗꯦꯠ ꯗꯦꯠ ꯇ꯭ꯋꯦꯟꯇꯤ ꯑꯩꯠ ꯊ꯭ꯔꯤꯗ ꯂꯥꯛꯑꯣ ꯍꯥꯏꯔꯛꯑꯦꯕ ꯃꯊꯪꯒꯤ ꯀꯩꯅꯣꯗ ꯍꯟꯗꯛꯀꯤ ꯂꯥꯏꯕ ꯊꯔꯁꯗꯦ ꯅꯠꯇꯕ ꯊꯔꯁꯗꯦ ꯀꯩꯅꯣꯁꯦ ꯂꯩꯕꯥꯛ ꯄꯣꯛꯄꯁꯤ ꯅꯠꯇꯕ ꯃꯊꯪꯅꯦꯕꯀꯣ ꯗ ꯂꯥꯛꯑꯣ ꯍꯥꯏ ꯍꯞꯇꯥ ꯑꯅꯤ ꯂꯩꯔꯒ
ꯑꯥ ꯑꯗꯨ ꯑꯗꯨꯗꯤꯃꯗꯣ ꯐꯔꯛꯀꯅꯤꯗ ꯑꯗꯨꯗꯤ ꯀꯩꯁꯨ ꯇꯧꯔꯣꯏꯗꯤ ꯃꯥ ꯑꯗꯨꯝ ꯀꯥꯎꯟꯁꯤꯂꯤꯡ ꯈꯔ ꯈꯔ ꯇꯧꯔꯒ ꯐꯖꯔꯛꯀꯅꯤꯗꯤ
ꯄꯤꯛꯆꯔ ꯈꯔ ꯄꯤꯔꯛꯏꯕꯀꯣ ꯄꯤꯛꯆꯔꯁꯦ ꯌꯦꯛꯄ ꯃꯇꯝꯗ ꯃꯥꯒꯤ ꯃꯥꯔꯛ ꯀꯛꯊꯣꯛ ꯀꯛꯁꯤ ꯑꯩꯅ ꯅꯍꯥꯟ ꯅꯉꯣꯟꯗ ꯖꯦꯔꯣꯛꯁ ꯇꯧꯍꯟꯕꯗꯣ ꯑ
ꯑꯣ ꯑꯣ ꯍꯜꯂꯣ ꯎꯝ
ꯅꯪꯉꯣꯟꯗ ꯖꯦꯔꯣꯁ ꯈꯔ ꯇꯧꯕꯅ ꯄꯤꯔꯝꯃꯤꯗꯅ ꯑꯥ
ꯑꯥ
ꯑ ꯑꯗꯨꯗꯣ ꯑꯗꯨꯗꯣ ꯌꯦꯛꯍꯜꯇꯤꯛ ꯑꯩꯈꯣꯏ ꯀꯩ ꯍꯥꯏꯇꯥꯔꯦ ꯈꯠꯍꯦꯟ
ꯑꯣ ꯍꯜꯂꯣ ꯏꯆꯦ ꯇꯥꯕ꯭ꯔꯣ ꯑꯩꯁꯨ ꯄꯣꯜ ꯑꯃ ꯀꯟꯅ ꯂꯥꯛ ꯅꯦ ꯃꯥꯅꯦꯅꯕꯤ ꯃꯥꯦꯅꯤ ꯃꯥ ꯉꯁꯥꯏꯗꯤ ꯈꯤꯡ ꯂꯩꯔꯦ ꯑꯩꯁꯦ ꯑꯝꯇ ꯄꯥꯏꯈꯠꯄꯤꯒꯦ ꯑꯗꯨꯒ ꯑꯃꯨꯛ ꯇꯧꯔꯛꯀꯦꯀꯣ ꯎꯝ ꯊꯝꯃꯣ ꯊꯝꯃꯣ ꯎꯝ